ꯍꯜꯂꯣ ꯅꯪ ꯇꯧꯔꯛꯏꯔꯣ ꯅꯩꯅ ꯇꯧꯔꯤꯔꯣ
ꯑꯩ ꯑꯩꯅ ꯑꯣꯏꯅ ꯇꯧꯕ ꯃꯥꯜꯂꯦ ꯑꯃꯨꯛ ꯌꯥꯜꯂꯦ ꯅꯪꯁꯨ ꯇꯧꯁꯜꯂꯛꯄ꯭ꯔꯣ
ꯑꯩ ꯑꯩꯁꯨ ꯇꯧꯒꯦ ꯇꯧꯔꯤꯅꯦꯕ ꯑꯗꯨꯒ ꯑꯃ ꯃꯣꯏꯒꯤ ꯇꯔꯝꯁ ꯑꯦꯟ ꯀꯟꯗꯤꯁꯟꯂꯥ ꯅꯠꯇ꯭ꯔꯒ ꯀꯩꯅꯣ ꯈꯪꯗꯦ ꯃꯅꯤꯄꯨꯔꯤꯗ ꯃꯌꯥꯝ ꯏꯕꯩꯗꯣ ꯅꯦꯛꯁ ꯅꯦꯛꯁ ꯇꯧꯔꯤꯕ
ꯑꯣ ꯑꯃꯨꯛ ꯈꯪꯗꯦ ꯅꯦꯠ ꯌꯥꯗꯕꯩꯔꯥ ꯀꯩꯅꯣ ꯈꯪꯗꯦ꯫ ꯃꯊꯪꯗ ꯑꯃ ꯇꯧꯔꯛꯑꯣ ꯌꯥꯅꯤꯗ꯫
ꯎꯝ ꯂꯣꯏꯔꯒ ꯃꯊꯪꯗꯪ ꯑꯃ ꯇꯧꯔꯛꯀꯦ꯫ ꯃꯣꯏꯅ ꯇꯦꯟ ꯃꯤꯅꯤꯠꯁ ꯍꯥꯏꯕ ꯃꯥꯂꯦ꯫ ꯀꯔꯤꯅꯣ ꯀ ꯑꯣ ꯄ꯭ꯔꯣꯛꯁꯤ ꯊꯥꯔꯝꯕꯩꯗꯣ ꯅꯠꯇꯦ ꯄ꯭ꯔꯣꯛꯁꯤ ꯅꯠꯇꯦ ꯇꯦꯛ ꯀꯥꯏꯅꯣꯝ ꯌꯧꯈꯒ꯭ꯔꯝꯅꯣ
ꯑꯩꯁꯤ ꯀꯥꯏ ꯌꯧꯒꯔꯒꯦ ꯑꯩꯕꯣ ꯑꯣ
ꯃꯤ ꯐꯥꯕꯒꯤꯔꯣ
ꯅꯣꯏ ꯀꯣꯂꯦꯖꯇꯅꯦ ꯑꯩꯈꯣꯏꯗꯣ
ꯑꯣ꯫
ꯅꯨꯡꯉꯥꯏ ꯅꯨꯡꯉꯥꯏꯅ ꯏꯁꯥ ꯀꯣꯂꯦꯖꯇ ꯊꯥꯔꯝꯕꯗꯣ ꯁꯥꯟꯅꯣꯏ ꯀꯣꯂꯦꯖꯇ ꯇꯥꯕꯗꯒꯤ ꯃꯤ ꯀꯣꯂꯦꯖꯇꯅꯤꯅ ꯑꯣꯖꯥꯁꯤꯡꯗꯣ ꯏꯁꯇ꯭ꯔꯤꯛ ꯑꯣꯏꯔꯦꯗꯅ ꯑꯗꯨꯗꯨꯒ ꯑꯩꯈꯣꯏꯗꯣ ꯁꯤꯟꯕ ꯑꯝꯇ ꯌꯥꯗ꯭ꯔꯕ ꯑꯁ
ꯎꯝ
ꯑꯗꯨꯗꯨꯒ ꯑꯩꯈꯣꯏꯗꯤ ꯈꯪꯗꯦ ꯀꯩꯝꯇ ꯄ꯭ꯔꯤꯄꯦꯌꯔ ꯇꯧꯗꯕꯤꯗ ꯑꯩꯈꯣꯏ ꯀꯣꯂꯦꯖꯅ ꯁꯤꯟꯕꯤꯔꯝꯕꯅꯤꯒꯤ ꯃꯑꯣꯡꯗꯅꯤ ꯆꯠ ꯑꯗꯨꯗꯨꯒ ꯑꯩꯈꯣꯏꯗꯤ ꯁꯣꯝꯗ ꯐꯦꯜ ꯑꯣꯏꯗꯧꯔꯣꯗꯅ ꯑꯗꯨꯗꯨꯒ ꯄꯦꯄꯔ ꯑꯃ ꯕꯦꯛ ꯆꯠꯈ꯭ꯔꯗꯤ ꯄꯨꯂꯞ ꯁꯦꯃꯤꯁꯇꯔꯗꯨꯃ ꯐꯦꯜ ꯑꯣꯏꯌꯦꯅ ꯂꯥꯛꯀꯗꯣꯏꯅꯦ ꯍꯥꯏꯔꯛꯄ ꯑꯗꯩ ꯑꯩꯈꯣꯏꯁꯦ ꯃꯤꯍꯨꯟ ꯊꯥꯍꯨꯟ ꯁꯨꯒꯤꯗꯕꯗꯒꯤ ꯄꯨꯡ ꯑꯃꯝ ꯃꯈꯥꯏ ꯈꯤꯇꯡ ꯉꯥꯏꯔꯦꯕ ꯄꯨꯡ ꯑꯃ ꯃꯈꯥꯏ ꯈꯤꯇꯪ ꯉꯥꯏꯔꯛꯄꯗ ꯑꯩꯗꯤ ꯏꯃꯥꯟꯅꯕꯤꯅ ꯁꯤꯗꯤ ꯌꯥꯔꯔꯣꯏꯅ ꯃꯥꯁꯦ ꯐꯣꯟ ꯁꯠꯇꯣꯔꯛꯑꯦꯕ ꯑꯩ ꯔꯤꯛꯁ ꯂꯧꯔꯒꯦ ꯑꯗꯨꯗꯨꯒ ꯑꯩꯒꯤ ꯐꯣꯟꯁꯦ ꯐꯥꯈ꯭ꯔꯗꯤ ꯑꯩꯒꯤꯗꯣ ꯑꯃꯨꯛ ꯄꯨꯊꯣꯔꯛꯑꯣꯅ ꯃꯥꯒꯤꯗꯣ ꯐꯥꯈꯤ ꯇꯥꯔꯒꯗꯤ ꯑꯩꯒꯤ ꯑꯃꯨꯛ ꯄꯨꯊꯣꯔꯛꯑꯣꯅ ꯑꯗꯨꯗꯨꯒ ꯃꯥꯏꯗꯪ ꯄꯨꯊꯣꯔꯛꯑꯦ ꯑꯗꯨꯗꯨꯒ ꯁꯤꯜꯂꯦ ꯐꯥꯗ꯭ꯔꯦꯕ ꯀꯣ ꯑꯗꯨꯗꯨꯒ ꯃꯥꯁꯦ ꯃꯇꯥꯏ ꯊꯪꯕ ꯑꯩꯅ ꯃꯅꯨꯡ ꯊꯪꯕ ꯑꯗꯨꯗꯨꯒꯤ ꯃꯥꯅ ꯑ ꯐꯣꯇꯣꯗꯨꯗꯤ ꯅꯝꯍꯧꯔꯕ ꯃꯥꯅ ꯑꯗꯨꯗꯨꯒ ꯑꯩꯅ ꯐꯣꯇꯣ ꯅꯝꯈ꯭ꯔꯕꯅꯦ ꯆꯥꯔꯠ ꯖꯤꯄꯤꯇꯤꯗ ꯂꯣꯏꯅ ꯊꯥꯈ꯭ꯔꯕꯅꯤ ꯅꯪ ꯑꯟꯁꯔꯗꯣ ꯁꯤꯜꯂꯛꯑꯣꯅ ꯑꯩꯅ ꯁꯤꯜꯂꯦ
ꯎꯝ
ꯇꯧꯗꯤ ꯇꯧꯔꯝꯃꯦ ꯐꯨꯜꯃꯛ ꯇꯦꯟ ꯇꯦꯗꯅ ꯏꯔꯝ ꯇꯥꯔꯒꯁꯨ ꯑꯗꯨꯗꯨꯒ ꯑꯗꯨꯏ ꯃꯊꯪꯗꯩꯗꯤ ꯅꯣꯠ ꯁꯦꯝꯃ ꯆꯠꯂꯦ ꯑꯩꯈꯣꯏꯗꯣ
ꯑꯗꯨꯒ ꯅꯣꯠ ꯁꯤꯟꯕꯁꯤꯅꯅꯦ ꯁꯦꯀꯦꯟ ꯗꯦꯁꯤꯅ ꯅꯣꯠꯁꯦ ꯈꯪꯕ꯭ꯔꯥ ꯂꯣꯏ ꯐꯥꯔꯕ ꯑꯣꯖꯥꯁꯤꯅ ꯅꯣꯠꯁ ꯍꯦꯛꯇ ꯂꯣꯏ ꯐꯥꯔꯦ ꯑꯗꯨꯅ ꯑꯩꯈꯣꯏꯒꯤ ꯅꯣꯠꯁꯇ ꯖꯗꯨꯝ ꯑꯃ ꯁꯠꯈ꯭ꯔꯦꯕ ꯑꯣꯖꯥꯁꯤꯅ ꯑꯗꯨꯗꯨꯒ ꯑꯩꯈꯣꯏꯗꯤ ꯅꯣꯠꯁꯤꯁꯨ ꯑꯃꯨꯛꯇ ꯇꯧꯔꯛꯇꯕꯅꯤꯅ ꯍꯩꯇ꯭ꯔꯕꯅꯤꯅ ꯈꯪꯗ꯭ꯔꯦꯗꯅ ꯃꯥꯏꯀꯔꯣ ꯅꯝꯒꯗꯕꯅꯦ ꯈꯣꯠꯀꯗꯕꯅꯦ ꯁꯤꯗꯣ ꯑꯗꯨꯗꯨꯅ ꯑꯩꯈꯣꯏꯗꯤ ꯆꯕꯥꯛ ꯆꯕꯥꯛ ꯄꯨꯔ ꯆꯠꯂꯦ ꯑꯗꯨꯗꯨꯒ
ꯑꯩꯈꯣꯏ ꯃꯃꯥꯡꯗ ꯅꯨꯄꯥ ꯑꯅꯤꯈꯛ ꯐꯝꯃꯦꯕ ꯑꯗꯨꯗꯨꯒ ꯃꯣꯏ ꯑꯅꯤꯁꯤꯅ ꯁꯨꯃꯥꯏꯅ ꯁꯤ ꯁꯥꯏꯖꯁꯤꯗ ꯅꯝꯃꯛꯑꯣ ꯀꯥꯏ ꯇꯧ ꯑꯗꯨꯒ ꯃꯣꯏꯒꯤ ꯅꯝꯃꯤꯗꯨꯗꯤ ꯄꯨꯔꯥ ꯀꯩꯝ ꯎꯗ꯭ꯔꯦ ꯄꯥꯊꯣꯛꯇ꯭ꯔꯦꯕ ꯑꯗꯨꯗꯨ ꯑꯩꯈꯣꯏꯅ ꯁꯤꯗꯤ ꯑꯩꯈꯣꯏꯗꯤ ꯃꯤꯠ ꯁꯣꯛꯄꯅꯤꯅ ꯁꯤꯗꯤ ꯎꯗꯦ ꯈꯤꯇꯪ ꯆꯥꯎꯈꯠꯍꯟꯕꯤꯔꯛꯑꯣ ꯇꯧꯔꯒ ꯃꯣꯏꯁꯦ ꯍꯥꯏꯗꯤ ꯍꯥꯏꯈꯤꯕꯅꯤ ꯑꯗꯨ ꯃꯣꯏꯁꯦ ꯆꯥꯎ ꯆꯥꯎꯈꯠꯍꯜꯂꯛꯇ꯭ꯔꯦꯕ ꯑꯗꯨꯗꯒꯤ ꯑꯩꯈꯣꯏꯁꯦ ꯑꯩꯈꯣꯏ ꯏꯁꯥꯒꯤ ꯁꯦꯝꯖꯗ ꯌꯥꯔꯔꯣꯏꯅ ꯑꯩꯅ ꯏꯅꯥꯎꯕꯤꯗ ꯄ꯭ꯔꯤꯟ ꯇꯧꯍꯟꯕꯅꯦ
ꯑꯩ ꯑꯩꯗꯤꯅ ꯀꯩꯅꯣ ꯇꯧꯔꯕꯅꯤꯅ ꯅꯍꯥꯟꯈꯩꯕ ꯃꯍꯨꯠ ꯊꯥꯔ ꯆꯠꯂꯕꯅꯤꯅ ꯑꯩꯗꯤ ꯀꯣꯛꯀ ꯄꯨꯡꯉꯥꯎꯕꯅꯤ ꯀꯩꯅꯣ ꯃꯣꯏꯅ ꯑꯃꯃꯝꯗꯤ ꯄꯨꯅꯔꯛꯑꯦ ꯑꯩꯗꯤ ꯀꯩ ꯄꯨꯗꯣꯏꯅꯣꯁꯨ ꯈꯪꯗꯦ ꯃꯦꯇꯔꯤꯌꯜꯁꯨ ꯀꯥꯏꯗ ꯏꯗꯣꯏꯅꯣꯁꯨ ꯈꯪꯗꯦ ꯑꯗꯒꯤ ꯑꯃꯨꯛꯁꯨꯅꯦ ꯄ꯭ꯔꯦꯛꯇꯤꯀꯦꯜ ꯊꯥꯕꯃꯨꯛ ꯆꯠꯄꯗꯨꯗꯅꯅꯦ ꯑꯦꯟꯊ꯭ꯔꯣꯒ ꯑꯦꯟꯊ꯭ꯔꯣ ꯁꯕꯖꯦꯛꯀ ꯌꯥꯝ ꯌꯥꯎꯋꯦꯕꯀꯣ ꯃꯣꯏꯗꯣ ꯑꯗꯨꯒ ꯀꯩꯅꯣ ꯑꯣꯏꯅ ꯇꯧꯕꯅꯦꯕ ꯑꯩꯗꯣ ꯕꯥꯏꯑꯣꯇꯦꯛꯅꯣꯂꯣꯖꯤꯗ ꯑꯣꯏꯅ ꯇꯧꯕꯅꯦꯕ
ꯑꯥ
ꯑꯗꯨ ꯑꯦꯟꯊ꯭ꯔꯣ ꯑꯦꯟꯊ꯭ꯔꯣꯒꯤ ꯁꯞꯖꯦꯛ ꯀ ꯌꯥꯎꯕꯗꯨꯗ ꯄ꯭ꯔꯦꯛꯇꯤꯀꯦꯜ ꯊꯥꯕ ꯆꯠꯄꯗꯨꯗ ꯀꯩꯅꯣꯒꯤ ꯀꯩꯅꯣ ꯃꯃꯤꯡ ꯀꯩꯩ ꯎ ꯀꯩꯅꯣꯒꯤ ꯌꯥꯕ꯭ꯔꯥ ꯈꯪꯗꯦꯅꯦ ꯇ꯭ꯔꯥꯏꯕꯦꯜ ꯃꯃꯤꯡ ꯍꯣꯏ ꯑꯗꯨꯨꯃꯥꯏꯅ ꯇ꯭ꯔꯥꯏꯕꯦꯜ ꯃꯃꯤꯡ ꯑꯅꯤ ꯏꯌꯣꯅ ꯍꯥꯏꯔꯒ ꯑꯗꯨꯃꯥꯏꯅ ꯏꯔꯒ ꯅꯪ ꯄ꯭ꯔꯣꯖꯦꯛ ꯑꯃ ꯄꯤꯔꯝꯃꯣꯅ ꯍꯥꯏꯔꯛꯑꯦꯕꯀꯣ ꯑꯗꯨꯒ ꯄ꯭ꯔꯣꯖꯦꯛꯇꯨꯗꯤ ꯑꯩ ꯇꯧꯗ꯭ꯔꯕ ꯄ꯭ꯔꯣꯖꯦꯛꯇꯣ ꯑꯩ ꯀꯩꯅꯣ ꯈꯪꯗꯦꯕ ꯑꯗꯩ ꯒ꯭ꯔꯨꯞꯁꯨ ꯌꯥꯎꯗꯦꯕ ꯃꯣꯏ ꯑꯦꯟꯊ꯭ꯔꯣꯒꯤ ꯆꯦꯠ ꯒ꯭ꯔꯨꯞꯇꯣ ꯅꯪ ꯒ꯭ꯔꯨꯞꯇ ꯌꯥꯎꯗꯣ ꯒ꯭ꯔꯨꯞꯇ ꯍꯥꯏꯅꯩ ꯃꯌꯥꯝꯗꯣ ꯇꯧꯔꯒ ꯅꯪ ꯁꯤ ꯄ꯭ꯔꯣꯖꯦꯛ ꯌꯥꯎꯗꯗꯤ ꯅꯪ ꯃꯥꯔꯛ ꯀꯃꯥꯏꯅ ꯐꯪꯗꯣꯏꯕꯅ ꯇꯧꯔꯒ ꯁꯥꯔ ꯑꯩꯗꯤ ꯈꯪꯗꯦ ꯅꯍꯥꯟꯀꯤ ꯃꯍꯨꯠ ꯊꯥꯕꯅꯦ ꯑꯗꯨꯒ ꯎꯝ ꯒ꯭ꯔꯨꯞꯁꯤꯁꯨ ꯍꯧꯖꯤꯛ ꯍꯧꯖꯤꯛ ꯎꯝ ꯈꯨꯗꯛꯇꯨꯗ ꯁꯀꯦꯟ ꯇꯧꯔꯒ ꯌꯥꯎꯕꯅꯦꯕꯀꯣ ꯀ꯭ꯔꯨꯞ ꯍꯧꯖꯤꯛꯀꯤ ꯁꯔꯗꯨꯅ ꯄꯤꯔꯛꯄꯒꯦ ꯑꯗꯨꯅ ꯑꯩꯗꯤ ꯀꯩꯝ ꯈꯪꯗ꯭ꯔꯦ ꯑꯣꯖꯥ ꯑꯩ ꯄꯨꯁꯤꯜꯂꯛꯄ ꯑꯣꯖꯥꯗꯣ ꯑꯗꯨꯗꯨꯅꯁꯨ ꯃꯦꯝꯗꯨ ꯃꯦꯝꯗꯨꯅꯁꯨ ꯀꯔꯤꯝ ꯍꯥꯏꯕꯤꯔꯝꯗꯦꯅ ꯍꯥꯏꯔꯒ ꯑꯗꯨ ꯍꯧꯖꯤꯛꯇꯤ ꯀꯃꯥꯏꯅ ꯇꯧꯅꯤ ꯅꯪꯗꯤ ꯂꯨꯄꯥ ꯆꯍꯨꯝ ꯑꯣꯏꯅ ꯐꯥꯏꯟ ꯗ ꯊꯤꯔꯣꯅ ꯇꯧꯔꯒ ꯄꯦ ꯀꯥꯞꯄꯝꯃꯒ ꯂꯥꯛꯏꯅꯦ ꯑꯗꯒꯤ ꯀꯩꯅꯣꯗꯨꯁꯨ ꯑꯦꯁꯥꯏꯟꯃꯦꯟꯗꯨꯨꯁꯨ ꯑꯣ ꯃꯃꯥꯡꯗ ꯑꯃꯨꯛ ꯈ ꯊꯥꯈ꯭ꯔꯦ ꯃꯃꯥꯡ ꯍꯟꯗꯛ ꯊꯣꯛꯂꯛꯄꯗꯣ ꯁꯦꯝ ꯁ꯭ꯋꯥꯏ ꯃꯇꯥꯡꯁꯤꯗ ꯊꯣꯛꯂꯛꯄꯗꯣ ꯐꯖꯅ ꯅꯪꯕꯒꯤ ꯑꯗꯨ ꯊꯥꯈ꯭ꯔꯦ ꯑꯗꯨꯒ ꯍꯟꯗꯛꯁꯤꯒ ꯑꯗꯨ ꯁꯦꯃꯤꯁꯇꯔꯗꯨ ꯃꯥꯟꯅꯗꯕꯅꯤꯅ ꯈꯪꯗꯦ ꯒ꯭ꯔꯨꯞꯇꯨꯁꯨ ꯐꯖꯅ ꯍꯥꯞꯄꯛꯇꯦꯕ ꯑꯩꯗꯤ ꯑꯗꯨꯝ ꯃꯦꯟ ꯑꯣꯏꯕ ꯒ꯭ꯔꯨꯞ ꯀꯩꯅꯣꯗ ꯑꯥ ꯀꯩꯅꯣꯗ ꯃꯌꯥꯡ ꯏꯝꯐꯥꯜ ꯇꯥꯟꯅꯅꯤꯅꯦ ꯆꯠꯔꯤꯁꯦ
ꯀꯩ ꯀꯣꯂꯦꯖꯅꯣꯕ
ꯀꯩꯅꯣꯝ ꯀꯩꯅꯣ ꯍꯥꯏꯕꯗꯨꯕꯨ ꯄ꯭ꯔꯚꯥꯕꯇꯤ ꯌꯥꯏ
ꯑꯣ ꯑꯣ
ꯑꯗꯨꯗ ꯑꯗꯨ ꯄ꯭ꯔꯦꯛꯇꯤꯀꯦꯜꯗꯤ ꯑꯗꯨꯗꯩꯗꯤ ꯊꯥꯗꯦꯕ ꯀꯦ ꯄꯤꯗ ꯑꯗꯨꯝ ꯑꯣꯏꯌꯦꯕ ꯎꯝ ꯑꯗꯨ ꯇꯧꯕꯗꯨꯗ ꯑꯁ ꯉꯥꯏꯍꯥꯛꯇꯪ ꯇꯔꯪ ꯆꯠꯂꯦ ꯑꯩ ꯑꯗꯒꯤ ꯑꯦꯁꯥꯏꯟꯃꯦꯟꯗꯨꯁꯨꯅꯦ ꯀꯩ ꯍꯥꯏꯅꯤ ꯄ꯭ꯔꯤꯟꯠ ꯑꯥꯎꯠ ꯇꯧꯕ ꯑꯦꯁꯥꯏꯟꯃꯦꯟꯂꯅ ꯌꯦꯡꯕꯅꯦꯕꯀꯣ ꯈꯨꯠꯏ ꯏꯔꯒ ꯈꯨꯗꯛ ꯃꯁꯥꯅ ꯏꯖꯕ ꯉꯥꯛꯇ ꯑꯣꯏꯔꯝꯃꯦꯕ ꯑꯗꯨꯅ ꯈꯨꯗꯛꯇꯁꯨ ꯀꯗꯥꯥꯏꯗꯒꯤꯩ ꯇꯧꯔꯨꯅꯦ ꯑꯗꯨ ꯑꯗꯨꯅ ꯑꯗꯨꯝ ꯄꯤꯊꯣꯛꯑꯃ ꯂꯥꯛ
ꯐꯔꯦ
ꯑꯩꯈꯣꯏ ꯀꯣꯂꯦꯖ ꯑꯩꯈꯣꯏ ꯀꯣꯂꯦꯖ ꯀꯤꯗꯤ ꯌꯥꯝ ꯂꯥꯏꯅ ꯇꯧꯈ꯭ꯔꯦ ꯑꯗꯨꯝ ꯍꯥꯏꯗꯤ ꯍꯟꯗꯛ ꯊꯥꯏꯅ ꯏꯁꯥꯒꯤ ꯀꯣꯂꯦꯖꯇ ꯇꯥꯖꯩꯀꯥꯟꯗꯣ ꯑꯗꯨꯗꯗꯤ ꯃꯣꯏꯗꯣ ꯑꯩꯈꯣꯏꯗ ꯐꯣꯟ ꯄꯨꯊꯣꯛꯑꯁꯤꯟꯍꯟꯕꯅꯤꯅ ꯄ꯭ꯔꯦꯛꯇꯤꯀꯦꯜꯗꯤ ꯐꯖꯅ ꯇꯧꯍꯜꯂꯦꯕ
ꯎꯝ
ꯄ꯭ꯔꯦꯛꯇꯤꯀꯦꯜꯗꯤ ꯁꯥꯊꯤꯕ ꯁꯥꯏꯌꯦꯕ ꯃꯣꯏꯗꯤ
ꯁꯤꯁꯤ
ꯑꯗꯨꯗꯨꯒ ꯑ ꯀꯩꯅꯣꯗꯤ ꯍꯟꯗꯛꯇꯤ ꯄ꯭ꯔꯦꯛꯇꯤꯀꯦꯜꯗꯣ ꯄꯨꯔ ꯐꯥꯒꯤ ꯇꯥꯔꯒ ꯇꯧꯈ꯭ꯔꯦ ꯑꯗꯨꯝ ꯑꯩꯗꯣ ꯁꯨꯃꯥꯏꯅ ꯇꯧꯕ ꯄꯔꯦꯛ ꯀꯜꯗꯣ ꯑꯝꯇ ꯊꯥꯕꯤꯔꯛꯑꯣ ꯊꯥꯕꯤꯔꯛꯑꯣ ꯍꯥꯏꯔꯒ ꯑꯣꯖꯥꯁꯤꯅ ꯑꯣꯏꯅꯅꯦ ꯇꯧꯔꯅꯨꯗ ꯌꯥꯔꯅꯤ ꯍꯦꯛꯇ ꯍꯥꯏꯔꯛꯄ ꯈꯪꯕ꯭ꯔꯥ
ꯎꯝ
ꯑꯩꯅꯅꯦ ꯃꯣꯏꯁꯦ ꯊꯣꯛꯄ ꯑꯃ ꯍꯦꯛꯇ ꯍꯥꯏꯔꯛꯀꯅꯤ ꯈꯪꯗꯅ ꯑꯩꯉꯣꯟꯗ ꯑꯩꯈꯣꯏꯍꯪ ꯍꯪꯉꯦ ꯏꯃꯥꯟꯅꯕꯤꯗꯨꯗ
ꯑꯅꯝꯕ ꯑꯝꯇ ꯊꯤꯔꯣꯜ ꯁꯣꯏꯗꯅ ꯀꯩꯅꯣꯝ ꯍꯥꯏꯔꯛꯀꯅꯤꯀꯣ ꯁꯤ ꯀꯩꯅꯣꯝ ꯍꯥꯏꯔꯛꯀꯅꯤ ꯍꯥꯏꯔꯒ ꯍꯥꯏꯕꯒ ꯇꯧꯕꯒ ꯀꯣꯂꯦꯖꯇ ꯍꯦꯛ ꯌꯧꯕꯒ ꯅꯣꯏ ꯄ꯭ꯔꯦꯛꯇꯤꯀꯦꯜ ꯁꯤꯜꯂꯛꯄ꯭ꯔꯥ ꯌꯦꯡꯒꯦ ꯇꯧꯈꯠꯂꯛꯑꯕ
ꯎꯝ
ꯍꯥꯏꯗꯤ ꯄ꯭ꯔꯦꯛꯇꯤꯀꯦꯜꯗꯨꯁꯨ ꯁꯨꯗꯕ ꯑꯩꯈꯣꯏꯁꯦ ꯁꯕꯖꯦꯛ ꯑꯃꯈꯛꯇ ꯑꯅꯤꯈꯛ ꯑꯣꯏꯔꯕꯣꯏ ꯅꯤꯡꯕ ꯑꯩꯈꯣꯏꯅ ꯊꯥꯔꯛꯏꯁꯤꯡꯗꯣ ꯑꯗꯨ ꯁꯞꯖꯦꯛ ꯑꯃ ꯋꯥꯠꯂꯤ ꯑꯃ ꯊꯤꯔꯛꯑꯣ ꯍꯥꯏꯅꯔꯒ ꯑꯗꯨꯝ ꯊꯤꯕ ꯐꯪꯅꯗ꯭ꯔꯦꯕ ꯑꯗꯨꯗꯨꯒ ꯁꯞꯖꯦꯛ ꯑꯅꯤꯗꯣ ꯁꯞꯖꯦꯛ ꯑꯅꯤꯅꯦ ꯈꯜꯂꯒ ꯁꯕꯖꯦꯛ ꯑꯃꯈꯛ ꯑꯣꯏꯔꯝꯗꯣꯏꯅꯦꯕ ꯇꯧꯔꯤꯁꯤꯅ
ꯑꯥ
ꯁꯕꯖꯤꯦ ꯑꯅꯤꯅꯦꯅ ꯁꯥꯗꯅ ꯕꯨꯛ ꯑꯅꯤ ꯊꯣꯛꯂꯒ ꯁꯤꯟꯒꯠꯂꯕ ꯑꯗꯨꯗꯨꯒ ꯅꯣꯏꯅ ꯄ꯭ꯔꯦꯛꯇꯤꯀꯦꯜ ꯁꯕꯖꯦꯛ ꯑꯃꯈꯛꯁꯦ ꯑꯅꯤ ꯊꯣꯛꯅ ꯁꯤꯜꯂꯛꯏꯁꯤꯅ ꯀꯔꯤꯅꯣ ꯒ ꯇꯧꯔꯛꯌꯦ
ꯑꯗꯨꯁꯨ ꯑꯩꯉꯣꯟꯗꯒꯤꯩꯅꯤꯀꯣ ꯍꯧꯔꯤꯁꯦ ꯑꯩꯉꯣꯟꯗꯩ ꯈ꯭ꯋꯥꯏ ꯐꯥꯔꯁꯇ ꯑꯣꯖꯥꯗꯨꯅ ꯑ ꯑꯩꯉꯣꯟꯗ ꯍꯥꯟꯅ ꯍꯦꯛꯇ ꯆꯪꯉꯛꯑꯦꯕ ꯑꯗꯨꯗꯨꯒꯤ ꯉꯥꯡꯐꯝꯗꯣ ꯑꯩ ꯑꯗꯨꯝ ꯑꯣꯏꯈ꯭ꯔꯦ
ꯀ꯭ꯂꯥꯁ ꯑꯗꯨꯝ ꯌꯥꯝ ꯄꯥꯛ ꯀꯥꯅꯁꯨ ꯌꯥꯕ ꯅꯠꯇ꯭ꯔꯣ ꯀꯩꯅꯣ ꯈꯠꯇꯔꯕ ꯅꯣꯏ ꯑꯦꯛꯖꯥꯝ ꯈꯛꯇ
ꯑꯥ ꯁꯨꯡꯀꯥꯟ ꯀꯥꯗꯁꯨ ꯌꯥꯏ ꯑꯩꯈꯣꯏꯗꯣ
ꯑꯣ
ꯑꯗꯨꯗꯨꯒ ꯑꯣꯖꯥꯗꯨꯅ ꯍꯥꯏꯅꯦ ꯅꯣꯡꯇ ꯀꯣꯂꯦꯖ ꯂꯥꯛꯑꯒ ꯄ꯭ꯔꯦꯛꯇꯤꯀꯦꯜ ꯁꯤ ꯈꯣꯠꯄꯗꯤ ꯍꯪꯉꯛꯇꯦ ꯀꯥꯏ ꯑꯃ ꯍꯥꯏꯅꯩ ꯑꯁ ꯑꯩꯅ ꯃꯃꯥꯡꯗꯨꯗ ꯃꯥꯅ ꯊꯥꯔꯛꯈꯤꯕ ꯃꯦꯁꯦꯁꯇꯣ ꯎꯠꯅꯤꯡꯕꯁꯤꯗꯤ
ꯆꯩ ꯊꯥꯔꯛꯏꯅꯣ ꯃꯁꯦ
ꯃꯥꯅ ꯃꯦꯁꯦꯁꯇꯅ ꯇꯧ ꯆꯠꯁꯨ ꯌꯥꯔꯅꯤꯗ ꯄ꯭ꯔꯦꯛꯇꯤꯀꯦꯜꯒ ꯀꯥꯏ ꯍꯥꯏꯔꯤꯅꯦꯕ
ꯑꯗꯨꯗꯨꯒ ꯀꯣꯂꯦꯖꯇꯅ ꯃꯌꯥꯝ ꯃꯃꯥꯡꯗ ꯑꯩꯗꯣ ꯌꯣꯠꯇꯅ ꯆꯥꯒꯦ ꯇꯧꯋꯦ ꯍꯥꯏꯕ
ꯑꯗꯨꯏ ꯅꯨꯃꯤꯠ ꯆꯨꯞꯄ ꯑꯗꯨꯝ ꯑꯗꯨꯝ ꯈꯥꯏꯔ ꯂꯩꯔꯦ ꯃꯥ ꯑꯗꯨꯝ
ꯑꯗꯨꯅ ꯋꯥ ꯑꯗꯨꯝ ꯆꯦꯟꯊꯣꯔꯛꯑꯦ ꯍꯦꯛ ꯂꯣꯏꯕꯒꯥꯏ
ꯅꯍꯥꯟꯈꯩꯗꯤ ꯊꯤꯟ ꯑ ꯁꯥꯔ ꯍꯟꯅꯕ ꯂꯩꯔꯕ ꯑꯩꯈꯣꯏꯒ ꯍꯟꯈ꯭ꯔꯁꯦ ꯈꯣꯠꯂꯁꯦ ꯀꯥꯏ ꯍꯪꯕꯅꯦꯕ ꯑꯩꯗꯤ ꯑꯗꯨ ꯅꯨꯃꯤꯠꯇꯨꯗꯤ ꯀꯤꯗꯅ ꯃꯥꯅꯣ ꯈꯪꯗꯦ ꯑꯁꯦꯡꯒꯤꯗꯤ ꯃꯥꯗꯣ ꯑꯗꯨꯒꯤ ꯅꯨꯃꯤꯠꯇꯣ ꯚꯤꯇꯂꯦꯇꯔ ꯇꯥꯗꯕ ꯑꯗꯨꯗꯨꯒꯤ ꯃꯥꯗꯣ ꯈꯔ ꯄꯤꯁ ꯑꯣꯐ ꯑꯣꯏꯕ ꯃꯤ ꯑꯇꯣꯞꯄꯩ ꯃꯍꯨꯠ ꯂꯥꯛꯏꯅꯦꯕ ꯃꯥꯗꯣ ꯀꯩꯅꯣ ꯅꯍꯥꯟꯈꯩꯗꯤ ꯐꯣꯔꯃꯦꯜ ꯁꯦꯠꯂꯒ ꯂꯥꯛꯄ ꯑꯗꯣ ꯑꯗꯨ ꯅꯨꯃꯤꯠꯇꯨꯗꯤ ꯀꯩꯅꯣ ꯄꯣꯂꯣ ꯇꯤ ꯁꯥꯔꯠꯇ ꯀꯩꯅꯣꯝꯃ ꯑꯃ ꯂꯩꯕꯗꯨꯅꯤ
ꯅꯨꯄꯥꯔꯣ ꯅꯨꯄꯤꯔꯣ
ꯅꯨꯄꯥ
ꯑꯣ
ꯑꯩ ꯀꯩ ꯍꯥꯏꯅꯣ ꯈꯜꯂꯤꯅꯤ ꯅꯪ ꯍꯧꯖꯤꯛꯗꯣ ꯑꯩꯗꯤ ꯑꯩꯈꯣꯏ ꯄꯥꯂꯨ ꯍꯥꯏꯅ ꯇꯥꯏꯅꯦꯅ ꯑꯇꯣꯞꯄ ꯃꯃꯥꯍꯣꯏꯒ ꯋꯥꯔꯤꯁꯨꯅꯕꯤꯅꯤꯡꯉ
ꯀꯩꯅꯣ ꯇꯧꯕ ꯅꯪ ꯌꯦꯞꯄꯤ ꯁꯥꯞꯄ꯭ꯔꯣ
ꯍꯥꯞꯗꯤ
ꯣꯏ ꯌꯥꯝ ꯄꯤꯛ ꯄꯤꯛꯅ ꯑꯃꯨꯛ ꯇꯥꯏ ꯑꯃꯨꯛ ꯍꯧꯅ ꯑꯃꯨꯛ ꯇꯥꯏ
ꯑꯩꯅ ꯐꯣꯟ ꯂꯦꯡꯕ ꯑꯣꯏꯔꯝꯒꯅꯤ
ꯑꯣ
ꯑꯗꯨꯗꯨꯒ ꯑꯗꯨ ꯅꯨꯃꯤꯠꯇꯨ ꯃꯥꯗꯣ ꯀꯣꯜꯂꯔꯒ ꯊꯦꯛꯀꯠꯂꯒ ꯒꯨꯟꯗꯥ ꯊꯥꯔ ꯂꯥꯛꯑꯦ ꯍꯉꯥꯏ ꯐꯣꯔꯃꯦꯜꯁ ꯑꯗꯨꯒ ꯑꯉꯥꯡ ꯈꯨꯗꯤꯡ ꯆꯤꯛꯇꯅ ꯇꯧꯔꯦ ꯑꯗꯨꯃ
ꯀꯩ ꯁꯝꯖꯩꯒꯦ ꯑꯣꯖꯥꯅꯣꯕ
ꯄ꯭ꯔꯦꯛꯇꯤꯀꯦꯜꯒꯤ ꯑꯣꯖꯥ
ꯑꯣ ꯄ꯭ꯔꯤꯇꯀ
ꯑ ꯇ ꯑ ꯑꯗꯨꯗꯨ ꯅꯍꯥꯟꯈꯩꯗꯤ ꯌꯥꯝ ꯂꯦꯝꯕ ꯑꯣꯖꯥꯅꯦꯕ ꯌꯥꯝ ꯍꯥꯏꯖꯗꯕꯅꯦꯕ ꯌꯥꯝ ꯐꯕꯅꯦꯕ ꯑꯗꯨꯒ ꯂꯥꯁ ꯗꯦꯗꯨꯗ ꯍꯦꯛꯇ ꯆꯥꯒꯦ ꯇꯧꯕ ꯋꯥꯅꯤꯗ ꯁꯥꯊꯤ ꯏꯗꯣ ꯐꯝꯍꯜꯂꯤꯖꯥꯠꯔꯦ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
ꯄꯦ ꯄ꯭ꯔꯦꯛꯇꯤꯀꯦꯜ ꯑꯣꯖꯥꯁꯦꯧꯗꯤ ꯌꯥꯝ ꯂꯥꯡꯒꯜꯂꯦꯀꯣ꯫
ꯂꯥꯡꯒꯜꯂꯤ ꯂꯥꯡꯒꯜꯂꯤ ꯃꯤꯅꯤꯠꯅꯤ ꯀꯦꯃꯤꯁꯇ꯭ꯔꯤꯒꯤ ꯑꯣꯖꯥꯒꯗꯤ ꯌꯣꯠꯂ ꯁꯥꯒ ꯇ
ꯁꯤ ꯑꯣꯖꯥ ꯁꯊꯤꯕꯤꯅꯤ ꯃꯀꯣꯛ ꯈꯔ ꯇꯥꯡꯂꯤ ꯇꯥꯡꯂꯤ ꯇꯧꯔꯒ꯫ ꯑꯣ ꯅꯨꯄꯤꯔꯦ ꯑꯈꯣꯏꯁꯨ ꯑꯗꯨꯝ ꯌꯥꯎꯏ ꯃꯀꯣꯛꯇꯨ ꯄꯨꯔꯥ ꯇꯥꯡꯉꯦꯕ ꯑꯈꯣꯏꯒꯤꯗꯨꯗꯤ꯫
ꯏꯕ
ꯎ ꯍꯩꯗꯤ ꯌꯥꯝ ꯍꯩꯕ ꯑꯗꯨꯒ꯫
ꯎꯝ ꯑꯩꯈꯣꯏꯗꯤ ꯍꯩꯔꯦ ꯍꯩꯇ꯭ꯔꯕꯣ ꯈꯪꯗꯦꯗ ꯁꯨꯡꯍꯪ ꯍꯪꯉꯛꯇ꯭ꯔꯕꯅꯤꯅ ꯀꯤꯗꯅ꯫
ꯕꯣꯏꯁꯦ ꯑꯅꯤ ꯊꯣꯛꯑꯅ ꯇꯥꯛꯑꯦ꯫꯫
ꯑꯣ ꯀꯩꯅꯣ ꯆꯠꯂꯤꯔ ꯏꯀꯣ ꯆꯠꯂꯤꯔꯥ꯫
ꯑꯩꯒꯤꯗꯗꯤ ꯀꯩꯁꯨ ꯇꯧꯗꯦ ꯀꯩꯒꯤꯅꯣ꯫ ꯅꯪ ꯃꯤꯂꯤꯒꯌꯝꯒꯤ ꯃꯤꯒꯗꯤ ꯄꯥꯎ ꯐꯥꯎꯅꯔꯤꯕꯣ꯫
ꯕꯤꯜꯗꯤꯡꯒꯤ ꯃꯤ ꯍꯥꯏꯁꯦ ꯑꯩꯈꯣꯏ ꯕꯦꯟꯁꯃꯦꯠꯇꯣ꯫
ꯑꯗꯨ ꯕꯦꯟꯁꯃꯦꯠ ꯑꯣꯏꯃꯤꯟꯅꯕ꯭ꯔꯥ ꯑꯩꯅ ꯍꯧꯖꯤꯛ ꯇꯝꯃꯤꯟꯅꯩ ꯍꯥꯏꯗꯣ
ꯎꯝ ꯅꯠꯇꯦ ꯃꯥꯗꯣ ꯑꯇꯣꯞꯄ ꯁꯦꯛꯁꯟꯒꯤꯅꯦꯕ ꯎꯝ ꯃꯅꯥ ꯃꯅꯥ ꯀꯗꯥꯥꯏꯗꯅꯣ ꯖꯒꯣꯏ ꯇꯝꯕꯩꯩꯅꯈꯤꯕ꯫
ꯑꯣ ꯑꯣ ꯑꯣ ꯎꯝ ꯖꯒꯣꯏꯒꯤ ꯐꯣꯇꯣꯒ ꯀꯥꯞꯃꯤꯟꯅꯕꯗꯤ ꯌꯥꯝ ꯌꯥꯎꯋꯦ꯫
ꯑꯥ ꯑꯥ
ꯃꯥꯗꯨꯁꯨ ꯍꯧꯖꯤꯛꯀꯤ ꯀꯦꯄꯤꯗꯨꯗ ꯇꯝꯃꯝꯕꯅꯦꯕ ꯑꯗꯨꯒ ꯃꯃꯥꯅ ꯄꯩꯁꯥ ꯌꯥꯝ ꯆꯥꯎꯋꯦꯅ ꯇꯧꯔ ꯇꯣꯛꯈ꯭ꯔꯕ꯫
ꯎꯝ ꯑꯈꯣꯏ ꯇ꯭ꯔꯥꯟꯁꯐꯔ ꯆꯠꯄ ꯌꯥꯕꯅꯦ ꯅꯪ ꯀꯦ ꯄꯔꯤꯗꯣ꯫
ꯀꯃꯥꯏꯅ
ꯑꯗꯨꯛꯇꯤ ꯂꯣꯏꯔꯝꯃꯅꯤꯅꯦ
ꯀꯩꯅꯣ ꯍꯥꯏꯁꯦ꯫
ꯀꯩꯅꯣꯅꯦ ꯆꯍꯤ ꯅ ꯑꯣꯏꯗ꯭ꯔꯤꯀꯥꯟꯗꯣ ꯊ꯭ꯔꯤ ꯌꯔꯁ ꯗꯤꯒ꯭ꯔꯤꯅꯤꯗꯅ꯫ ꯑꯗꯨ ꯊꯔꯤ ꯏꯌꯁ ꯑꯗꯨ ꯂꯣꯏꯗ꯭ꯔꯤꯀꯥꯟꯗ ꯑꯇꯣꯞꯄ ꯀꯣꯂꯦꯖ ꯍꯣꯡꯅꯤꯡꯉꯦ ꯍꯥꯏꯔꯁꯨ ꯌꯥꯕꯅꯦꯕ ꯁꯥꯔꯇꯤꯐꯤꯀꯦꯠ ꯂꯧꯊꯣꯛꯑꯒ
ꯈꯪꯗꯦꯌꯦ ꯑꯗꯨꯒꯗꯤ
ꯑꯈꯣꯏ ꯀꯣꯂꯦꯁꯇꯁꯨ ꯂꯥꯛꯑꯦ꯫ ꯀꯣꯂꯦꯖꯇꯒꯤ ꯏꯝꯐꯥꯜ ꯀꯣꯂꯦꯖꯇꯒꯤ ꯂꯥꯛ ꯑꯩ ꯉꯉꯥꯡ ꯆꯠꯊꯣꯛ ꯆꯠ ꯆꯦꯛꯁꯤꯟ ꯐꯔꯛ ꯇꯥꯕꯒꯤ ꯇ꯭ꯔꯥꯟꯁꯐꯔ ꯂꯥꯛꯏꯅꯦ ꯃꯥꯗꯣ꯫
ꯑꯗꯨ ꯌꯥꯔꯗꯤ ꯐꯩꯅꯦ꯫
ꯎꯝ ꯌꯥꯕꯅꯦ ꯍꯧꯖꯤꯛꯇꯤꯅꯦ ꯑꯈꯣꯏꯅ ꯁꯤꯗꯒꯤ꯫ ꯐꯥꯔꯁ ꯏꯌꯥꯔ ꯇꯝꯃꯦ ꯈꯜꯂꯣꯕ ꯑꯗꯨꯗꯨꯒ ꯑꯩꯈꯣꯏꯅ ꯁꯤ ꯀꯣꯂꯦꯖꯁꯤꯗꯤ ꯑꯣꯏꯔꯔꯣꯏ꯫ ꯃꯈꯥ ꯇꯥꯅ ꯇꯝꯗꯔꯗꯤ